ꯍꯜꯂꯣ
ꯍꯜꯂꯣ
ꯀ ꯂꯩ ꯆꯠ
ꯎꯝ ꯇꯥꯔꯕꯣ
ꯑ ꯇꯥꯔꯦ ꯇꯥꯔꯦ ꯇꯥꯔꯦ ꯇꯥꯔꯦ ꯏꯟꯇꯔꯅꯦꯠꯅꯦ ꯅꯣꯏꯒꯤ ꯀꯩꯅꯣ ꯌꯥꯗꯔꯤꯕꯣ ꯋꯥꯏ ꯐꯥꯏ ꯌꯥꯗ꯭ꯔꯤꯕꯣ ꯌꯥꯗ꯭ꯔꯤꯌꯦ
ꯌꯥꯗꯕꯅꯦꯕ ꯑꯩꯈꯣꯏꯁꯦ ꯌꯥꯒꯟꯗꯕꯅꯦꯕ ꯑꯩ ꯄꯩꯁꯥ ꯑꯗꯨꯝ ꯍꯥꯞꯄꯤꯗꯣ
ꯑꯩꯁꯨ ꯑꯗꯨꯗ ꯑꯩꯁꯨ ꯍꯥꯞꯄꯦꯕ ꯁꯤꯗ ꯅꯠꯇꯗꯤ ꯑꯁ ꯑꯩꯈꯣꯏ ꯖꯤꯏꯚ ꯍꯥꯏꯁꯤꯁꯨꯕꯣ ꯀꯔꯤꯝ ꯌꯥꯗꯕꯤꯅꯦꯕꯨ ꯆꯥꯛ ꯏꯁꯤꯡ ꯔꯣꯁꯟ ꯊꯣꯡꯈ꯭ꯔꯦ
ꯎꯝ ꯃꯥ ꯆꯠꯈ꯭ꯔꯦꯗ ꯑꯗꯨꯒ ꯗꯤꯄꯥꯔꯠꯃꯦꯟ ꯆꯠꯂꯝꯗꯧꯃꯟꯂꯤ
ꯑꯣ ꯍꯣꯏ ꯄꯥꯜꯂꯤ ꯄꯥꯜꯂꯤ ꯈꯥꯏꯗꯣꯛꯅꯕꯤꯅꯤꯡꯅꯤꯦꯀꯣ
ꯄꯅꯤ ꯌꯥꯁꯦ ꯆꯪ ꯆꯪꯕ ꯂ ꯊꯅ
ꯎꯝ ꯃꯥꯏ ꯃꯥꯏ ꯊꯕꯛ ꯂꯩꯕ ꯂꯩꯕꯁꯤ ꯃꯤꯁꯤꯡ ꯊ ꯊꯣꯛꯅꯕꯤꯔꯛꯑꯕ ꯎꯝ ꯑꯣ
ꯊꯕꯛ ꯂꯩ ꯑꯁ ꯈꯪꯗꯦꯔꯥ ꯀꯩ ꯍꯥꯏꯗꯣꯏꯅꯣ ꯑꯗꯨꯝ ꯑꯩꯁꯨ ꯉꯔꯥꯡ ꯑꯗꯨꯝ ꯊꯣꯡꯉꯅꯤ ꯔꯣꯁꯟꯅꯒꯤ ꯑꯌꯨꯛꯇ ꯌ‌ꯦꯟ ꯊꯣꯡꯉꯤ ꯃꯥ ꯌꯥꯎꯈ꯭ꯔꯉꯟꯂꯤꯅ ꯗꯤꯄꯥꯔꯠꯃꯦꯟꯇ ꯆꯠꯄꯩ
ꯑꯣ ꯃꯥꯒꯤ ꯅꯪꯅꯕ
ꯑꯩꯅ ꯁꯤꯗꯕꯨꯗꯤ ꯆꯥꯗꯕꯅꯤ ꯍꯥꯞꯄꯒ‌ ꯆꯠꯈꯔ‌ꯕꯅꯤ
ꯑꯩꯈꯧꯏꯁꯤꯗꯤ ꯆ ꯃ ꯆꯆꯥ ꯑꯃꯨꯛ ꯊꯣꯡꯉꯦ ꯑꯩꯅ ꯑꯃꯨꯛ ꯊꯣꯡꯉꯦ ꯁꯟꯗꯤꯞꯇꯨ ꯂꯥꯛꯀꯗ ꯂꯥꯛꯑꯣꯗ꯭ꯔꯁꯨ ꯈꯪꯗꯦ ꯇꯧꯔꯤꯁꯦ
ꯃꯣꯏ ꯄ꯭ꯔꯣꯖꯦꯛꯅꯤ ꯄ꯭ꯔꯣꯖꯦꯛꯅꯤꯅꯦꯀꯣ
ꯃꯣꯏꯔꯥ
ꯎꯝꯝ
ꯎꯝ ꯏꯟꯁꯥꯡ ꯑꯗꯨ ꯆꯥꯅꯤꯡꯉ ꯑꯗ ꯑꯩ ꯇꯟꯅꯗ ꯉꯔꯥꯡꯁꯨ ꯆꯥꯛ ꯆꯥꯗꯕꯤꯗ ꯍꯣꯇꯦꯜ ꯑꯃꯨ ꯀꯩꯅꯣ ꯕꯤꯔꯌꯥꯅꯤ ꯆꯥꯊꯣꯛꯎꯔꯦ ꯆꯥꯁꯨ ꯂꯩꯇꯦ ꯏꯁ‌ꯦꯟꯅꯨꯄꯥꯁꯨ ꯂꯩꯇ‌ꯦ ꯑꯗꯨꯒꯤ ꯑꯗꯣ ꯄꯨꯛ ꯅꯥꯈꯠꯂꯛꯄꯤꯅꯦꯕ
ꯏꯟꯖꯥꯡ ꯍꯜ ꯂꯩꯔꯒ ꯆꯥꯛ ꯀꯥ ꯑꯃ ꯆꯥꯏ
ꯏꯟꯖꯥꯡꯒ ꯂꯩꯕ ꯇꯜꯂꯕ ꯆꯥꯛ ꯀꯥꯝꯕꯗꯣ ꯇꯟꯕꯩꯗ ꯑꯇꯩ ꯀꯩꯝ ꯅꯠꯇꯦ ꯒ꯭ꯌꯥꯁꯇ ꯊꯥꯒꯠꯅꯔ ꯀꯥꯝ ꯂꯩꯕꯒꯤ ꯇꯜꯂꯅꯦ ꯑꯩꯁꯦ ꯑꯗꯨꯗꯒꯤ ꯀꯥꯅꯄꯣꯠꯠꯇꯤꯁꯤꯗꯤ
ꯅꯪ ꯀꯩꯅꯣꯒꯤ ꯁꯥꯔꯅ ꯁꯥꯔ ꯁꯣꯕꯥꯅ ꯁꯥꯔ ꯁꯣꯕꯥꯀꯥꯟꯇꯅ ꯄꯤꯈꯤꯕ ꯀꯩꯅꯣꯗꯣ ꯏꯟꯇꯔꯅꯦꯜ ꯏꯟꯇꯔꯅꯦꯜ ꯑꯦꯁꯦꯁꯃꯦꯟ ꯄꯤꯈꯤꯗꯅ
ꯀꯣꯏꯁꯟꯗꯨꯔꯣ
ꯑꯥ ꯀꯣꯏꯁꯟ ꯍꯥꯏꯒꯗ꯭ꯔꯥ ꯀꯔꯤ ꯀꯔꯤ ꯈꯔ ꯄꯤꯈꯤꯗꯥꯏꯅꯦ ꯑꯗꯨꯁꯤꯡꯁꯤꯡꯁꯥꫪꯗꯄꯤ ꯑꯥ ꯑꯗꯨꯗꯨ ꯑꯥ ꯑꯗꯨꯗꯨꯒ ꯑꯩꯈꯣꯏꯅ ꯑꯗꯨ ꯍꯔ ꯂꯥꯛꯑꯣ ꯀꯩꯅꯣ ꯇꯧꯒꯅꯤ ꯈꯣꯠꯀꯅꯤꯒ ꯍꯥꯏꯈꯤꯕ ꯑꯃ ꯂꯩꯕꯗꯣ ꯍꯪꯒꯅꯤ ꯈꯣꯠꯀꯅꯤ ꯀꯥꯏꯅꯒ
ꯉꯥꯍꯟꯃꯨꯛ ꯑꯦꯁꯥꯏꯟꯃꯦꯟ ꯄꯤꯈꯤꯕꯗ꯭‌ꯨꯔꯣ
ꯑꯧ ꯑꯗ ꯑꯩꯈꯣꯏ ꯆꯪꯈꯤꯗꯕꯗꯣ ꯑꯩꯈꯣꯏꯅ
ꯑꯥ ꯑꯥ
ꯑꯗꯨ ꯂꯩꯔꯤꯕꯣ
ꯑꯗꯣ ꯑꯩ ꯃꯃꯥꯡ ꯁꯅꯤ ꯍꯥꯏꯔꯒꯤ ꯄꯤ ꯗꯤ ꯑꯦꯐ ꯑꯃꯗꯤ ꯂꯩ ꯑꯩꯒꯤ ꯑꯣꯏꯅꯗꯤ ꯂꯩꯇꯦ ꯊꯥꯔꯋꯦ
ꯑꯗꯨ ꯄꯤ ꯗꯤ ꯑꯦꯐ ꯂꯩ ꯍꯥꯏꯔꯣ ꯆꯥꯔꯛꯑꯣ ꯑꯩ ꯑꯗꯨꯗꯨꯗ ꯃꯥꯡꯈ꯭ꯔꯦ
ꯊꯥꫪꯛꯀ‌ꯦ ꯊꫪꯛꯀ‌ꯦ
ꯑꯗꯨ ꯎ ꯑꯗꯨꯗꯩꯁꯨ ꯌꯥꯝ ꯍꯪ ꯃꯥꯜꯂꯦ ꯍ
ꯑ ꯑꯩ ꯋꯥꯈꯜꯗꯗꯤ ꯆꯦ ꯖꯤ ꯄꯤꯗꯤꯗ ꯑꯗꯨꯝ ꯂꯥꯏꯍꯜꯂꯒ ꯑꯩꯗꯤ ꯆꯥꯗꯦ ꯄꯤꯗꯤꯗ ꯉꯥꯛꯇꯅꯦ ꯑꯩ ꯑꯗꯨꯝ ꯌꯦꯡꯕ ꯌꯦꯡꯉꯤ ꯑꯗꯨ ꯃꯒꯤꯗꯤ ꯄ꯭ꯔꯣꯒꯥꯝꯗꯣ ꯌꯥꯝ ꯂꯨꯕꯗꯧ ꯇꯧꯋꯦꯕꯀꯣ
ꯎꯝ ꯑꯩꯗꯤ ꯊꯥꯖꯤꯜꯂꯒ ꯑꯦꯛꯁꯄ꯭ꯂꯦꯟ ꯇꯧꯍꯟꯕ ꯆꯠꯁ ꯕꯤꯇꯤꯗꯣꯏ ꯇꯧꯔꯤꯁꯤ ꯅꯠꯇ꯭ꯔꯒ ꯗꯤꯞꯁꯤꯒꯨꯝꯕꯗ ꯇꯧꯔꯦꯅ ꯊꯥꯟ ꯊꯥꯖꯤꯜꯂꯦꯅ
ꯄꯤꯗꯤ ꯂꯥꯏꯍꯟꯅ ꯂꯥꯏꯍꯟꯅ ꯖꯦꯅꯦꯔꯦꯠ ꯇꯧꯕ ꯌꯥꯕꯅꯦꯕ
ꯑ ꯈꯪꯗꯦ ꯃꯥ ꯃꯍꯥꯛꯀꯤ ꯃꯇꯨꯡ ꯃꯥꯗꯤ ꯏꯗꯨꯒ ꯃꯥꯛꯇꯣ ꯃꯥꯛꯇ ꯄꯤꯗꯦ ꯀꯥ ꯍꯥꯏꯕꯗꯨ ꯇꯟꯕ ꯍꯥꯏꯇꯥꯔꯦ ꯁꯤ ꯄꯥꯔꯦ
ꯍꯩꯇꯗꯤꯚꯏ ꯀꯖꯤꯗꯤ ꯎ ꯄꯥꯏ ꯂꯩ
ꯑꯗꯨ ꯑꯗꯨ ꯃꯥꯏꯗ ꯁꯥꯡꯃꯟꯒ꯭ꯔꯦ ꯍꯥꯏꯕ ꯁꯤꯖꯦꯁꯦꯕꯗꯤꯅꯒ ꯄꯊꯣꯔ ꯏꯔ ꯄꯤꯔꯛꯄꯗꯨꯗꯤ ꯌꯥꯝ ꯊꯤ ꯇꯦꯅ ꯅꯨꯡꯉꯥꯏꯕꯤꯅꯦꯕ
ꯀꯩ ꯀꯩꯅꯣ ꯃꯥꯒꯤ ꯗꯤꯁꯇ꯭ꯔꯤꯕ꯭ꯌꯨꯁꯟꯗꯣ ꯀꯃꯥꯏꯅ ꯇꯧꯋꯦꯕ ꯅꯪ ꯅꯍꯥꯟ ꯆꯠꯂꯍꯪꯕ꯭ꯔꯣ
ꯍꯪꯉꯨꯗꯦ ꯃꯥꯛ ꯗꯤꯁꯇ꯭ꯔꯤꯕ꯭ꯌꯨꯁꯟꯁꯦ ꯁꯨꯃꯥꯏꯅ ꯁꯔꯕꯤꯁꯗ ꯄꯤꯔꯝꯃꯤꯁꯦ ꯊꯤꯑꯣꯔꯤꯗ ꯇ꯭ꯋꯦꯟꯇꯤ ꯗꯣꯀꯨꯃꯦꯟꯇꯦꯁꯟꯗ ꯇꯦꯟ ꯑꯗꯨꯒ ꯄ꯭ꯔꯣꯒꯥ꯭ꯔꯥꯝ ꯗꯤꯕꯂꯞꯃꯦꯟ ꯑꯦꯟ ꯀꯔꯦꯛꯅꯦꯁꯇ ꯊꯥꯔꯇꯤ ꯕꯩꯕꯥ ꯄꯣꯁ ꯀꯩꯅꯣ ꯐꯣꯔꯇꯤ ꯗꯣꯀꯨꯃꯦꯟꯇꯦꯁꯟ ꯍꯥꯏ ꯊꯤꯑꯣꯔꯤ ꯗ ꯇ꯭ꯋꯦꯟꯇꯤ
ꯊꯤꯌꯣꯔꯤꯗ ꯃꯥ ꯀꯨꯟ
ꯑꯥ ꯑꯗꯨꯒ ꯗꯣꯀꯨꯃꯦꯟꯇꯦꯁꯟ ꯍꯥꯏꯌꯦ ꯑꯗꯨꯗꯅ ꯑꯗꯨꯗ ꯇꯦꯟ
ꯗꯣꯀꯨꯃꯦꯟꯇꯦꯁꯟ ꯍꯥꯏꯗꯤ ꯁꯦꯞꯀ ꯀꯩ ꯇꯧꯕꯗꯨ ꯑꯣꯏꯔꯝꯒꯥꯅꯤꯌꯦ
ꯍꯣꯏ ꯁꯦꯞ ꯇꯧꯕꯁꯦ ꯃꯣꯏ ꯄ꯭ꯔꯣꯒꯥꯥꯝꯗ ꯏꯔ ꯁꯦꯞ ꯇꯧꯗꯣꯏꯔꯥ ꯈꯪꯗꯦꯕ
ꯎꯝ
ꯈꯪꯕ꯭ꯔꯥ ꯄ꯭ꯔꯣꯒꯥꯝ ꯏꯌꯔꯁꯦꯞ ꯇꯧꯕꯒꯤ ꯑꯃ ꯏꯃꯣꯏ ꯁꯔꯅ ꯇꯥꯛꯑꯥꯝꯒꯨꯝ ꯇꯧꯕꯅꯦ ꯑꯗꯨ ꯇꯧꯗꯣ ꯑꯣꯏꯔꯝꯅꯦꯕ ꯑꯗꯨꯒ ꯕꯩꯕꯥ ꯑꯗꯨ ꯄ꯭ꯔꯣꯒꯥꯝ ꯗꯤꯕꯂꯞꯃꯦꯟ ꯑꯦꯟ ꯀꯔꯦꯛꯅꯦꯁꯀꯤ ꯊꯥꯔꯇꯤ
ꯄ꯭ꯔꯣꯒꯥꯝꯒꯤꯀꯣ
ꯎꯝ ꯄ꯭ꯔꯣꯒꯥꯝ ꯒꯤ ꯊꯥꯔꯇꯤ ꯑꯗꯨꯗꯨꯒ ꯕꯩꯕꯥ ꯕꯣꯁꯀꯤ ꯀꯩꯅꯣ ꯐꯣꯔꯇꯤ
ꯑꯁ
ꯑꯩꯗꯤ ꯁꯤ ꯊꯤꯑꯣꯔꯤꯒꯤ ꯁꯔꯨꯛꯁꯦ ꯊꯤꯑꯣꯔꯤ ꯁꯔꯨꯁꯦ ꯁꯤꯁꯦ ꯇꯧꯔꯛ ꯇꯧ ꯃꯥꯟꯗꯦ ꯍꯥꯏꯗꯤ ꯊꯤꯑꯣꯔꯤꯗꯤ ꯑꯩꯈꯣꯏ ꯃꯥꯡꯗ ꯍꯣꯠꯍꯟꯒ꯭ꯔꯦꯅ ꯑꯗꯨꯅ ꯎꯝ ꯀꯩꯅꯣ ꯑꯣꯏꯅ ꯇꯧꯔ ꯇꯧ ꯃꯥꯂꯦ ꯑꯥ ꯁꯤꯒꯤ ꯄ꯭ꯔꯣꯒꯥ꯭ꯔꯥꯝ ꯗꯦꯕꯂꯞꯃꯦꯟꯁꯦ ꯀꯥꯒ ꯕꯦꯕꯥꯒꯗ ꯃꯥꯛ ꯋꯥꯈꯜ ꯈꯛꯇꯧ ꯃꯥꯜꯂꯦ
ꯅꯉꯣꯟꯗ ꯍꯥꯏꯔꯛꯔꯕ ꯁꯥꯅ
ꯍꯥꯏꯔꯥꯛꯇꯦ ꯁꯤ ꯀꯩꯅꯣꯅ ꯊꯥꯔꯛꯄꯅꯦ ꯃꯣꯏ ꯔꯣꯃꯤꯌꯣꯒꯤꯗꯨ ꯌꯥꯎꯕꯅꯦ ꯎ
ꯔꯣꯃꯤꯌꯣꯅ ꯅꯍꯥꯟ ꯍꯥꯏꯕꯗꯗꯤ ꯚꯥꯏ ꯐꯣꯔꯇꯤ ꯐꯣꯔꯇꯤꯅ ꯍꯥꯏꯕ ꯑꯗꯣ ꯇ꯭ꯋꯦꯟꯇꯤ ꯑꯦꯝꯗꯤ ꯏꯟꯇꯔꯅꯦꯜ ꯑꯦꯁꯦꯁꯃꯦꯟꯗ ꯄꯤꯅꯦ
ꯇ꯭ꯋꯦꯟꯤ ꯑꯝꯗꯤ ꯏꯟꯇꯤꯅꯦꯜ ꯑꯁꯦ
ꯑꯥ
ꯑꯗꯨꯗꯤ ꯈꯪꯗꯦꯍꯦ ꯑꯣ ꯑꯗꯨꯥꯏ ꯑꯗꯨꯃꯥꯏꯅ ꯑꯣꯏꯔꯝꯕꯁꯨ ꯌꯥꯏ ꯂꯣꯏ ꯈꯪꯉꯨꯏ ꯌꯥꯕ꯭ꯔꯣ
ꯑꯥ
ꯃꯣꯏ ꯍꯪꯉꯨꯏ ꯍꯥꯏꯕ꯭ꯔꯕ
ꯈꯔꯗꯤ ꯉꯥꯟ ꯗꯣꯞꯁꯟ ꯑꯣꯏꯅꯁꯨ ꯑꯗꯨꯃꯥꯏꯅ ꯍꯥꯏꯗ ꯕꯥꯏ ꯍꯪ ꯗꯣꯁꯟ ꯑꯣꯏꯗꯤ ꯍꯪꯕꯅꯤ
ꯑꯣ ꯑꯗꯨ ꯑꯗꯨ ꯍꯪꯉꯝꯃꯅꯤ ꯃꯣꯏ ꯑꯩꯗꯤ ꯍꯪꯉꯨꯗꯦꯕ ꯗꯎꯁꯟ ꯀꯩ ꯍꯥꯏꯌꯦꯕ ꯍꯥꯏꯗꯤ
ꯐꯣꯔꯇꯤ ꯑꯃ ꯕꯩꯕꯥ ꯐꯣꯔꯇꯤ ꯑꯃ ꯕꯕꯥꯗ ꯂꯩꯒ꯭ꯔꯦꯅ ꯚꯥꯏ
ꯎꯝ
ꯐꯣꯔꯇꯤ ꯑꯃꯅ ꯊꯤꯑꯣꯔꯤꯒ ꯄ꯭ꯂꯁ ꯑꯦꯛꯄ꯭ꯔꯤꯃꯦꯟꯒꯗ
ꯎꯝ
ꯇ꯭ꯋꯦꯟꯇꯤ ꯑꯃꯅ ꯁꯥꯔꯅ ꯌꯦꯡꯉꯒ ꯄꯤꯔꯛꯑꯅꯤ ꯍꯥꯏꯕꯅꯦꯕ ꯏꯟꯇꯔꯅꯦꯜꯗ
ꯑꯣ ꯑꯣ ꯑꯣ
ꯑꯗꯨꯒꯤꯅꯤ ꯑꯩꯅ ꯅꯨꯡꯉꯥꯏꯅ ꯂꯩꯔꯤꯁꯦꯕ
ꯂꯩꯕꯗꯤ ꯌꯥꯝ ꯀꯤꯂꯛꯇ ꯎ
ꯕꯩꯕꯥꯕꯨꯗꯤ ꯀꯨꯟ ꯕꯩꯕꯥꯗꯤ ꯌꯥꯝ ꯐꯪꯉꯔꯣꯏꯌꯦ ꯑꯩꯅ ꯈꯟꯕꯗ ꯑꯩꯁꯨ ꯑꯝꯃꯣꯏꯕꯨ ꯀꯩꯁ
ꯀꯣꯏꯅꯨꯄꯤꯔꯗ ꯂ
ꯀꯨꯟꯃꯨꯉꯥ
ꯑꯥ
ꯌꯥꯝ ꯐꯃꯟꯈ꯭ꯔꯦ
ꯏꯕꯨꯗ ꯌꯥꯝ ꯄꯥꯎꯅꯤꯡꯕ
ꯑꯣꯟꯅꯔ ꯀꯨꯟ ꯀꯥꯔꯦ ꯄꯣꯏꯕꯁꯤꯗꯤ ꯑꯩ ꯆꯤꯠ ꯆꯤ ꯂꯥꯎꯒꯅꯤ ꯃꯣꯏ ꯄꯥꯁꯇꯣꯟ ꯁ ꯁꯨꯡꯗꯧ ꯇꯧꯗꯕꯅꯤꯅꯀꯣ ꯁꯨꯝ ꯈꯨꯝꯗꯕꯤꯅꯤ ꯂꯩꯕꯥꯛꯁꯦ ꯍꯩꯇ꯭ꯔꯦꯕ ꯁꯦꯡꯅ ꯕꯤꯁꯣꯔꯣꯅꯥꯁꯨ ꯂꯥꯛꯀꯦ ꯍꯥꯏꯔꯝꯕꯅꯦ
ꯃꯥꯁꯨ ꯄ꯭ꯔꯣꯒꯥꯝꯗꯤ ꯊꯋꯥꯏ ꯌꯥꯎ
ꯎ ꯑꯩ ꯂꯥꯛꯇꯣꯏꯅꯤ ꯚ ꯑꯩ ꯂꯩꯔꯝꯃꯣ ꯅꯪꯒꯔꯦ ꯑꯗꯨ ꯍꯧꯖꯤꯛ ꯂꯥꯛꯇꯣꯏꯔ ꯂꯥꯛꯑꯣꯗꯣꯏꯔꯥ ꯈꯪꯗ꯭ꯔꯦ ꯑꯛꯇ ꯐꯣꯟꯒ ꯇꯧꯔ ꯇꯧꯔꯑꯝꯕꯅꯤ
ꯑꯩ ꯐꯤꯒꯣꯅꯥ ꯁꯤ ꯅꯝꯕꯔꯁꯤꯗ ꯆꯞ ꯂꯩꯔꯦꯅꯦ
ꯑꯗꯨꯗꯣ ꯑꯩꯁꯨ ꯑꯗꯨꯗꯣ ꯑꯩ ꯑꯗꯨ ꯅꯪ ꯄ꯭ꯔꯣꯒꯥꯝ ꯑꯗꯨ ꯄ꯭ꯔꯣꯒꯥꯝꯗꯨ ꯂꯩꯕ꯭ꯔꯣ
ꯊꯥꯔꯔꯥ
ꯁꯥꯔ ꯑꯣ ꯑꯗꯨꯒꯤ ꯄ꯭ꯔꯣꯒꯥꯝꯁꯤꯡꯗꯣ ꯄꯨꯂꯛꯑꯣ ꯍꯥꯏꯗꯤ ꯃꯃꯥꯡꯗ ꯀꯩꯅꯣ ꯇꯧꯒꯦ ꯍꯥꯏꯕꯒꯦ
ꯑꯩ ꯁꯤꯒꯤꯁꯦ ꯐꯣꯇꯣ ꯀꯥꯞ ꯑꯃ ꯊꯥꯕꯤꯔꯛꯀꯦ ꯑꯩ ꯏꯁꯀ꯭ꯔꯤꯟꯁꯦ ꯗꯥꯏꯔꯦꯛ ꯑꯩ ꯀꯩꯅꯣ ꯇꯧꯔꯣꯏ ꯕꯤꯗꯤꯑꯣ ꯈꯔ ꯁꯦꯝꯃꯔꯣꯏꯦ
ꯄꯕꯤ ꯖꯦꯞ ꯁꯦꯝꯗꯕꯒꯤ ꯂꯩꯔꯗ꯭ꯔꯣ
ꯄꯤ ꯗꯤ ꯑꯦꯐ ꯁꯦꯝꯗꯕꯤꯗ ꯑꯩꯁꯤ ꯉꯍꯋꯥꯏꯁꯦ ꯆꯥꯔꯖꯔ ꯄꯤ ꯗꯤꯤꯗꯒꯤ ꯗꯥꯏꯔꯦꯛ ꯍꯥꯞꯆꯤꯟꯕꯅꯦꯅꯦ
ꯌꯥꯏ ꯌꯥꯏ ꯊꯥꯔꯛꯑꯣ ꯅꯣꯏꯅ ꯊꯔꯛꯀꯦ ꯊꯛꯄꯁꯨ ꯑꯩ
ꯇꯦꯟꯖ ꯇꯦꯟ ꯍꯅ ꯍꯁꯨ
ꯎꯝ ꯊꯖꯂꯣ ꯊꯖꯂꯣ ꯑꯣ ꯁꯥꯔꯅ ꯄꯤꯕꯗꯨ ꯅꯠꯇꯦꯕ
ꯎꯝ ꯁꯥꯔ ꯅꯨꯄꯤ ꯑꯁꯤ ꯈꯪꯗꯦ ꯁꯥꯔ ꯅꯨꯄꯤꯁꯨ ꯄꯤꯗꯣꯏꯅꯦ ꯁꯥꯔꯅꯕꯨꯛ ꯄꯤꯕ꯭ꯔꯅꯦ ꯁꯥꯔꯅ ꯄꯤꯗꯕꯅꯤ ꯑꯝꯇ ꯑꯁꯨꯝꯕ ꯑꯝꯇ ꯄꯤꯗꯦꯅꯦꯕ ꯑꯩꯈꯣꯏꯅ ꯊꯤꯕ ꯉꯥꯛꯇꯅꯦꯚꯁꯤꯗꯤ
ꯑꯥ ꯆꯂ ꯆꯨꯄꯤꯤ
ꯕꯦꯁꯤꯛ ꯄꯥꯔꯤꯉꯩꯗ ꯅꯪ ꯑꯁꯣꯝꯒꯤ ꯀꯩꯅꯣ ꯔꯤꯃꯤꯔꯤꯀꯦꯠ ꯑꯝꯇ ꯄꯥꯗ꯭ꯔꯤꯕ
ꯅꯅꯤꯌꯃ ꯄꯥꯕ ꯍꯧꯔꯦ ꯀꯩꯅꯣꯒꯤ ꯄꯥꯔꯦ ꯔꯪꯒ ꯀꯨꯔꯇꯥ ꯄꯥꯔꯦ ꯑꯗꯒꯤ ꯎ ꯀꯩ ꯀꯩꯅꯣ ꯏꯔꯤꯒꯨꯂꯔ ꯄꯥꯔꯦ ꯑꯅꯤꯗꯨꯗꯤ ꯂꯥꯏꯔꯦ ꯌꯥꯝꯅ ꯆꯞ ꯃꯥꯟꯅꯦ ꯍꯥꯏꯕꯅꯤꯒ
ꯔꯪꯒ ꯀꯨꯇꯥꯒ ꯌꯨꯂꯔꯒꯁꯤꯗꯤ ꯃꯌꯥꯝꯒꯤ ꯐꯦꯕꯔꯥꯏꯠ ꯇꯥꯔꯦ
ꯑꯥ ꯑꯅꯤꯗꯣ ꯆꯞ ꯃꯥꯟꯅꯩ ꯍꯥꯏ ꯀꯩꯅꯣ ꯈꯤꯇꯪꯅꯦꯕ ꯋꯥꯏꯒꯤ ꯁꯔꯨꯛꯇꯇꯪꯁ ꯋꯥꯏꯒꯤ ꯁꯔꯨꯛꯇ ꯈꯤꯇꯪ ꯑꯣꯟꯅꯕꯅꯦꯕ ꯑꯗꯨꯗꯒꯤ ꯑꯩꯁꯨ ꯑꯥ ꯑꯗꯨ ꯑꯗꯨꯒꯤ ꯁꯔꯨꯛꯇꯣ ꯈꯤꯇꯪꯅꯤꯅ ꯑꯣꯟꯅꯔꯤꯁꯦ ꯑꯗꯨꯅ ꯑꯩꯁꯨ ꯀꯩꯅꯣ ꯇꯧꯗ꯭ꯔꯦ ꯑꯇꯩꯁꯨ ꯃꯥꯟꯅꯕ ꯃꯥꯟꯅꯕ ꯄꯣꯠꯇꯨꯒꯤ ꯇꯤꯟꯊꯕ ꯐꯠꯇꯦ ꯆꯠ ꯆꯠꯠꯇꯧꯍ ꯐꯩ
ꯎꯝ ꯎꯝ ꯑꯗ ꯅꯪꯒꯤ ꯁꯤ ꯀꯥ ꯌꯥꯔꯤꯁꯤ ꯀꯩꯅꯣ ꯇꯧꯕꯁꯦ ꯔꯤꯐ꯭ꯂꯦꯛ ꯇꯧꯔꯛꯄ ꯄ꯭ꯔꯕ
ꯔꯤꯐ꯭ꯂꯦꯛ ꯍꯧꯖꯤꯛ ꯀꯝ ꯇꯧꯔꯝꯗꯔꯣ ꯑꯩꯁꯨ ꯁꯥꯗꯦ ꯑꯩꯁꯨ ꯇꯧꯔꯛꯇꯦ ꯇꯤꯛ ꯇꯤꯟꯗ ꯍꯣꯡꯗꯣꯏꯔꯤ ꯆꯦꯛꯀꯤꯡꯗꯨ ꯑꯗꯨꯝ ꯂꯩ ꯂꯩꯔꯒꯅꯤꯌꯦ
ꯎꯝ ꯆꯦꯛꯀꯡꯒ ꯂꯣꯏ ꯂꯩꯌꯦꯕ
ꯑꯥ ꯑꯩꯁꯨ ꯆꯦꯛꯀꯤꯡ ꯑꯩꯁꯨ ꯑꯃꯒ ꯊꯥꯖꯤꯟꯈꯤꯕꯅꯦ ꯇꯤꯤ ꯑꯦꯁ ꯀꯩꯅꯩꯅꯣ ꯑꯗꯨꯗꯣ ꯑꯗꯨ ꯀꯩꯅ ꯈꯪꯗꯦꯔꯁꯨ ꯃꯤ ꯃꯦꯝ ꯊꯥꯖ ꯃꯦꯝ ꯊꯥꯖꯟꯕꯤꯌꯨ ꯀꯦ ꯇꯤ ꯑꯦꯁꯀꯤ ꯁꯥꯟꯅꯔꯛꯑꯣ ꯋꯥꯅ ꯀꯌꯥꯝ ꯆꯥꯦ ꯁꯤꯁꯦ ꯃꯥꯗꯤ ꯋꯥꯔꯤ ꯁꯨꯅꯕꯗꯣ ꯇꯟꯗꯅ ꯃꯥꯗꯤ ꯖꯦꯔꯣ ꯖꯦꯣ ꯖꯦꯔꯣ ꯆꯠꯂ ꯆꯒ ꯑꯗꯨꯝ ꯂꯣꯏꯁꯤꯟꯈ꯭ꯔꯦꯒꯦ ꯑꯗꯨ ꯐꯥꯔꯕꯖꯒꯕ ꯃꯗꯨ ꯃꯥ ꯇ꯭ꯔꯥꯟꯁꯀ꯭ꯔꯤꯞꯁꯟꯃ ꯄꯔꯃꯤ
ꯎꯝ
ꯑꯃ ꯊꯣꯛꯂꯛꯏ ꯇꯥꯟꯁꯟꯒꯤ ꯇ꯭ꯔꯥꯟꯁꯀꯁꯟꯗꯣ ꯃꯣꯏꯅ ꯃꯣꯏꯅ ꯍꯥꯏꯔ ꯃꯣꯏꯅ ꯏꯔꯛꯑꯒ ꯑꯩꯈꯣꯏꯅ ꯍꯥꯏꯕꯁꯤꯡꯅ ꯔꯦꯀꯣꯔꯠ ꯇꯧꯕ ꯑꯗꯨ ꯇꯧꯔꯒ ꯃꯩꯇꯩ ꯃꯌꯦꯛꯀꯤ ꯑꯗꯨꯁꯨ ꯃꯩꯇꯩ ꯃꯌꯦꯛꯛꯇꯨ ꯄꯥꯕ ꯃꯣꯏ ꯃꯗꯨꯒ ꯃꯣꯏꯅ ꯏꯖꯤꯔꯤ ꯃꯩꯇꯩ ꯃꯌꯦꯛꯛꯇꯨ ꯄꯥꯕ ꯈꯪꯗ꯭ꯔꯕ ꯑꯣꯖꯥꯅꯤ ꯃꯥꯁꯦ
ꯉꯥꯏꯀꯣ ꯑꯃꯨꯛ ꯊꯝꯃ ꯇꯧꯔꯀꯦꯀꯣ ꯍꯣꯡ ꯍꯔ ꯎꯝ